ꯎꯝ ꯎꯝ ꯑꯩ ꯎꯝ
ꯀꯅꯥꯔꯣ ꯍꯜꯂꯣ ꯀꯅꯥꯔꯣ
ꯎꯝ ꯀꯅꯥꯅꯦ ꯑꯩꯒꯤ ꯌꯥꯗꯝꯅꯤꯅ
ꯑꯩ ꯍꯥꯏꯕꯅꯤꯀꯣ ꯑꯗꯨꯒꯤ ꯈꯔ ꯉꯥꯎꯕ ꯑꯩꯗꯣ ꯂꯩꯅꯤꯅꯦ ꯕꯥꯠꯔꯣꯝꯗ ꯎꯝ ꯑꯩ ꯑꯩꯗꯣ ꯏꯔꯨꯅꯤꯡꯉꯥꯏ ꯂꯩꯕꯅꯦꯕ ꯀꯣ ꯂꯥꯞꯄꯒꯤ ꯏꯃꯨꯛꯀ ꯆꯪꯕꯅ
ꯑꯩ ꯑꯩꯁꯨ ꯁꯤ ꯂꯣꯏꯔꯒ ꯏꯔꯨꯕ ꯆꯠꯀꯦ ꯋꯥꯔꯦ ꯉꯁꯤꯗꯤ ꯀꯔꯤꯕ ꯉꯍꯥꯛ ꯉꯥꯏꯔꯣ ꯍꯥꯏꯕꯅꯤꯗ ꯏꯔꯨꯗꯣ ꯕꯤꯗ
ꯍꯣꯏ ꯍꯣꯏ ꯍꯣꯏ ꯉꯥꯏꯔꯤꯅꯤ ꯉꯥꯏꯔꯤ ꯌꯨꯝꯒ ꯆꯪꯂꯤꯅꯤ
ꯆꯥꯛ ꯆꯥꯛꯗꯤ ꯆꯥꯈ꯭ꯔꯕ꯭ꯔꯣ
ꯆꯥꯛ ꯆꯥꯒ꯭ꯔꯦ
ꯎꯝ ꯑꯦꯁ ꯑꯩꯈꯣꯏꯗꯤ ꯇꯨꯝꯅꯤꯡꯕꯅ ꯂꯣꯏꯔꯦ ꯍꯧꯖꯤꯛꯇꯤ
ꯉꯁꯤ ꯀꯗꯥꯥꯏ ꯆꯄ꯭ꯔꯣ
ꯑ ꯔꯥꯝꯔꯩꯗ
ꯑꯁ ꯅꯩꯔꯦꯀꯣ ꯃꯤꯗꯤ ꯃꯤꯗꯤ ꯃꯤꯗꯤ ꯇꯣꯂꯣꯛ ꯐꯪꯕꯒꯤ ꯀꯣꯏꯕ ꯆꯠꯂꯤꯀꯣ
ꯅꯤ ꯍꯥꯏꯅꯨꯗ
ꯌꯥꯝ ꯀꯜꯂꯛꯏꯀꯣ ꯅꯣꯏꯒꯨꯝꯅ ꯂꯩꯅꯤꯡꯉꯦꯀꯣ ꯂꯥꯛꯂꯣꯗꯣ ꯌꯥꯗꯕ ꯋꯥꯅꯤꯅꯦꯍꯦ
ꯌꯥꯒꯅꯤ ꯋꯥ ꯌꯥꯒꯅꯤ ꯋꯥ ꯋꯥꯔꯅꯨ ꯑꯩꯒꯤꯁꯨ ꯅꯥꯎꯕ ꯁꯦꯝꯒ꯭ꯔꯁꯤꯔꯥ ꯈꯪꯗꯦ ꯑꯩꯒꯤ ꯃꯤꯅ ꯑꯩꯉꯣꯟꯗ ꯀꯣꯜ ꯇꯧꯕ ꯌꯥꯗꯦ ꯑꯗꯨꯝ ꯕꯤꯖꯤ ꯊꯣꯛꯑꯦ ꯃꯤ ꯂꯣꯏꯅ ꯃꯥꯛꯀꯤꯅꯦ
ꯑꯗꯨ ꯑꯗꯨꯅꯦ ꯅꯪꯒꯤꯗꯣ ꯌꯥꯗ꯭ꯔꯦ ꯍꯦꯟꯖꯤꯟꯈ꯭ꯔꯦꯕ ꯅꯪꯗꯣ
ꯁꯥꯎꯅꯤꯡꯕ ꯍꯥꯎꯔꯦꯟ
ꯎꯝ ꯁꯥꯎꯑꯣ ꯁꯥꯎꯑꯣ
ꯑꯣ ꯑꯩ ꯅꯝꯕꯔ ꯑꯅꯥꯎꯕ ꯄꯤꯒꯦ ꯑꯗꯨꯗ ꯑꯃꯨꯛ ꯇ꯭ꯔꯥꯏ ꯇꯧꯋꯣꯀꯣ ꯁꯤ ꯂꯣꯏꯔꯒ
ꯀꯅꯥꯔꯣ ꯀꯅꯥꯒꯤꯔꯣ
ꯑꯩꯒꯤ
ꯑꯩꯒꯤ ꯀꯔꯤꯔꯣ ꯅꯪꯒꯤꯔꯣ ꯑꯁ ꯅꯪꯒꯤꯗꯤ ꯂꯣꯔꯦ ꯍꯥ ꯍꯥ
ꯑꯩꯁꯦ ꯅꯪꯔꯣ
ꯍꯣꯏ ꯍꯣꯏ ꯑꯩꯁꯦ ꯅꯪꯅꯦ ꯅꯪꯁꯦ ꯑꯩ ꯈꯪꯗꯦꯗ
ꯈꯪꯖꯗꯦꯗ ꯑꯗꯨꯒꯨꯝꯕ ꯋꯥꯗꯤ
ꯑꯩꯁꯨ ꯈꯪꯗꯦꯗ ꯄꯥꯡꯍꯥꯏ ꯍꯥꯏꯕꯅꯤꯗ
ꯑꯗꯨꯅꯦ
ꯎꯝ ꯑꯩꯗꯣ ꯌꯥꯗ꯭ꯔꯦꯅꯦꯍꯦ ꯀꯔꯤꯔ ꯅꯪꯉꯣꯟꯗ ꯇꯧ ꯃꯥꯟꯕꯒꯤ ꯂꯣꯏꯅ ꯃꯥꯡꯈ꯭ꯔꯦ ꯑꯩ
ꯎꯝ ꯇꯥꯎꯅꯨ ꯑꯃꯨꯛ
ꯁꯦꯟꯗꯣꯡꯒ ꯂꯩꯇ꯭ꯔꯤ
ꯎꯝ ꯑꯩꯅꯅꯦ ꯑꯩꯅꯅꯦ ꯂꯣꯏ ꯊꯣꯍꯟꯕꯅꯦ ꯑꯩꯅ
ꯅꯪꯉꯣꯟꯗ ꯑꯃꯨꯛꯀ ꯂꯧꯕꯅꯤꯀꯣ ꯁꯣꯏꯔꯅ ꯑꯍ-ꯑꯍ-ꯑꯍ
ꯑꯗꯨꯒꯤꯅꯤꯅ ꯑꯩ ꯍꯧꯖꯤꯛ ꯅꯉꯣꯟꯗ ꯀꯣꯜ ꯇꯧꯔꯛꯄꯗꯣ
ꯎꯝ ꯌꯦꯟꯁꯥꯡ ꯍꯥꯎ ꯃꯥꯜꯂꯤꯗ ꯀ꯭ꯔꯤ ꯀ꯭ꯔꯤꯅꯣ ꯀꯛꯄ ꯃꯈꯣꯜ ꯇꯥꯏꯗ
ꯎꯝ ꯍꯥꯎꯔꯣꯏ ꯉꯁꯤꯗꯤ ꯇꯨꯝꯅꯤꯡꯕꯅ ꯂꯣꯏꯔꯦ ꯑꯈꯣꯏꯗꯤ
ꯇꯨꯝꯃꯣ ꯇꯨꯝꯃꯣ ꯉꯟꯅ ꯇꯨꯝꯃꯣ
ꯉꯔꯥꯡꯒꯤ ꯕꯣꯜꯗꯣ ꯐꯖꯁꯨ ꯐꯖꯗꯦ ꯑꯗꯣ ꯇꯨꯋꯦꯜꯐ ꯊꯥꯔꯇꯤ ꯐꯥꯎꯗꯤ ꯏꯁ ꯑꯗꯨ ꯑꯣꯏꯔꯁꯨ ꯐꯖꯥꯗꯦꯗ
ꯏꯌꯥ ꯃꯤ ꯍꯦꯇ꯭ꯔꯤꯀ ꯂꯧꯏꯗꯣ ꯎꯗ꯭ꯔꯣ ꯗꯤꯕꯂꯤꯗꯣ ꯏꯁꯄꯦꯟ ꯍꯣꯏꯗꯤ
ꯅꯠꯇꯦ ꯑꯩꯅ ꯍꯥꯏꯕꯗꯤꯀꯣ ꯍꯦꯇ꯭ꯔꯦꯛ ꯂꯥꯎꯕꯒꯨꯝꯕ ꯅꯠꯇꯦꯕ ꯃꯣꯏ ꯑꯅꯤꯗꯣ ꯐ꯭ꯔꯥꯟꯁ ꯅ ꯍꯦꯜꯂꯦꯅ ꯁꯥꯟꯅꯕꯗꯣ ꯍꯌꯦꯅ ꯑꯗꯨꯒꯤ ꯌꯦꯡꯕ ꯅꯨꯡꯉꯥꯏꯇꯦ ꯍꯥꯏꯕꯅꯦ
ꯑꯣ ꯑꯣ ꯑꯣ ꯑꯩꯗꯤ ꯌꯦꯡ ꯅꯨꯡꯉꯥꯏ ꯑꯩꯗꯤ ꯑꯩꯗꯤ ꯌꯦꯡ ꯅꯨꯡꯉꯥꯏ ꯑꯩꯅ ꯁꯞꯄꯣꯔꯠ ꯇꯧꯕꯅꯤꯅ ꯌꯦꯡ ꯅꯨꯡꯉꯥꯏꯗ ꯁꯤꯃꯛ ꯉꯥꯏꯔꯦ ꯅꯨꯡꯉꯥꯏꯕ
ꯑꯗꯣ ꯌꯦꯡꯗ꯭ꯔꯗꯤ ꯐꯥ ꯒꯗꯕ ꯌꯦꯡꯃꯤꯅ ꯑꯃꯨꯛ ꯇꯨꯝꯕ ꯌꯥꯗꯦ ꯑꯗꯣ ꯃꯣꯔꯅꯤꯡꯒꯤꯁꯨ ꯑꯃꯨꯛ ꯑꯁ ꯃꯣꯔꯅꯤꯡꯒꯤꯗꯤ ꯐꯖꯅ ꯌꯦꯡꯗꯦꯗ ꯇꯨꯝꯅꯤꯡꯃꯟꯗꯅ
ꯐꯖꯗꯕꯅꯤꯗ ꯃꯣꯔꯅꯤꯡꯒꯤ ꯕꯣꯜꯗꯣ ꯏꯁ꯭ꯄꯦꯟꯒꯤꯗꯣ
ꯐꯖꯌꯦ
ꯁꯣꯏꯗꯅ ꯆꯟꯒꯤꯕ ꯒꯣꯜꯗꯨꯅ ꯉꯝꯒ꯭ꯔꯝꯅꯤ
ꯏꯁ ꯅꯣꯏꯗꯤ ꯗꯨꯃꯥꯏꯅ ꯍꯥꯏꯒꯅꯤ ꯍꯣꯏ
ꯀꯥꯎꯕꯗꯣ ꯅꯪꯁꯨ ꯌꯦꯡꯉꯣ ꯒꯣꯟꯆꯟꯈꯤꯗꯣ ꯀꯃꯥꯏ ꯆꯟꯕ꯭ꯔꯣ ꯍꯥꯏꯕꯗꯣ ꯌꯦꯡꯁꯨ ꯌꯦꯡꯗ꯭ꯔꯒ
ꯇꯨꯝꯅꯤꯡꯃꯟꯗꯅ
ꯌꯥꯝꯅ ꯇꯞꯄꯅꯦꯕ ꯌꯥꯝꯅ ꯇꯞꯅ ꯀꯥꯎꯔꯛꯄꯗꯣ ꯀꯤꯞꯄꯔꯅ ꯁꯦꯞ ꯇꯧꯕꯗ ꯃꯅꯨꯡꯗ ꯁꯦꯞ ꯆꯪꯒꯤꯋꯥꯅꯤꯗ ꯐꯥꯎ ꯁꯦꯚ ꯇꯧꯕ ꯌꯥꯕ ꯒꯣꯜꯅꯦ ꯑꯗꯨꯗꯣ ꯐꯖꯗꯕ ꯒꯣꯜ ꯆꯟꯗꯣ ꯑꯗꯨꯒꯤ
ꯉꯁꯤꯁꯨ ꯑꯃꯨꯛ ꯌꯦꯡꯅꯤ
ꯉꯁꯤꯗꯤ ꯒ꯭ꯔꯤ ꯂꯩꯕ꯭ꯔꯣ ꯍꯥꯌꯦꯡꯅꯤꯅꯦ
ꯎꯝ ꯍꯌꯦꯡ ꯌꯦꯟꯗꯥꯔꯗꯤ ꯂꯣꯏꯔꯦ
ꯍꯌꯦꯡ ꯆꯥꯔ -ꯍ - ꯆꯥꯔ ꯆꯠꯂꯣ ꯆꯥꯔ ꯆꯠꯂ ꯍ ꯑ ꯆꯥꯔꯁ ꯆꯠꯂꯣꯀꯣ ꯀꯔꯤ ꯀꯔꯤ ꯕꯣꯜ ꯂꯥ ꯑꯦ ꯄꯨꯡ ꯁꯚꯦꯟ ꯊꯥꯔꯇꯤ ꯂꯩꯕꯗꯣ ꯆꯥꯔꯆ ꯆꯠꯔꯥ
ꯃꯣꯔꯅꯤꯡꯒꯤ ꯆꯠꯇꯦ ꯑꯁꯤ ꯑꯥꯔꯕꯤ ꯁꯤꯗ ꯆꯠꯄꯅꯤꯅ ꯇꯦꯟꯒꯨꯝꯕꯗ ꯆꯠꯂꯦꯅ ꯗꯨꯒꯤ
ꯐꯩꯀꯣ ꯃꯤꯗꯤ ꯆꯥꯔꯁꯀꯥ ꯆꯠꯂꯦꯀꯣ
ꯎꯝ
ꯁꯤꯗꯤ ꯐꯖꯅ ꯒꯣꯜ ꯇꯧꯅꯤꯀꯣ ꯁꯤꯗꯤ ꯁꯦꯡꯕ ꯂꯣꯏꯗ꯭ꯔꯤꯐꯥꯎ
ꯎꯝ
ꯑꯗꯨ ꯂꯣꯏꯔ ꯀꯥꯟ ꯇꯨꯝꯃꯨ ꯁꯤꯗꯤ ꯀꯣ ꯐꯖꯅ ꯇꯧꯗꯣꯏꯅꯦꯕ ꯂꯣꯏꯗ꯭ꯔꯤꯐꯥꯎ ꯇꯝꯍꯜ ꯂꯣꯏ
ꯇꯧꯕ ꯌꯥꯢꯌꯦ
ꯏꯁꯩ ꯏꯁꯩꯁꯨ ꯁꯛꯄ ꯌꯥꯕ꯭ꯔꯣ ꯁꯤꯖꯤꯗ
ꯈꯪꯗꯦꯗ ꯑꯩꯈꯣꯏꯁꯨ ꯁꯤ ꯑꯩꯅ ꯁꯦꯝꯕ ꯅꯠꯇꯕꯅꯤꯅꯀꯣ
ꯋꯥꯈꯜ ꯈꯔ ꯉꯥꯎꯅ ꯅꯨꯡꯉꯥꯏꯔꯦ ꯏꯁꯩꯁꯨ ꯈꯔ ꯁꯛꯅꯤꯡꯉꯕꯣ ꯑꯩꯗꯤ
ꯁꯛꯑꯣ ꯁꯛꯑꯣ ꯍꯣꯏꯁꯨ ꯍꯣꯏꯅ ꯁꯦꯝꯃꯤꯗꯤ ꯈꯪꯒꯗꯕ ꯑꯗꯨꯒꯨꯝꯕꯁꯨ ꯍꯥꯞꯄ ꯌꯥꯏꯌꯦꯕ ꯑꯗꯨꯒꯤ
ꯎꯝ ꯏꯁꯩ ꯑꯣꯏꯔꯁꯨ ꯁꯛꯄ ꯌꯥꯏ ꯍꯥꯏꯗꯤꯀꯣ
ꯅꯪꯗꯤ ꯀ꯭ꯔꯤ ꯇꯧꯔꯒ ꯂꯕ꯭ꯔꯥ ꯉꯁꯤꯗꯤ
ꯉꯁꯤꯗꯤ ꯌꯨꯝꯗ ꯑꯗꯨꯝ ꯂꯩꯑꯗ ꯀꯩꯁꯨ ꯇꯧꯗꯦꯗ
ꯎꯝ
ꯀꯔꯤ ꯇꯧꯔꯨꯅꯤ ꯉꯁꯤꯗꯤ ꯋꯤꯀꯦꯟꯅꯤꯅꯦ
ꯎꯝ ꯑꯁ ꯅꯣꯏꯁꯨ ꯑꯁꯤꯗ ꯂꯥꯛꯑꯒ ꯔꯝꯂꯥꯏꯗ ꯑꯃꯨꯛ ꯆꯠꯄ ꯂꯥꯞꯁꯨ ꯂꯥꯞꯄꯦꯅ ꯑꯗꯨꯒꯤ ꯃ ꯃꯐꯝꯗꯨ ꯌꯥꯝ ꯐꯖꯩꯌꯦ ꯍꯟꯗꯛ
ꯑꯣ ꯑꯦꯁ ꯌꯥꯝꯅ ꯌꯥꯝꯅ ꯁꯣꯡꯂꯝꯅꯤ ꯗ ꯌꯥꯝꯅ ꯁꯣꯡꯂꯝꯅꯤꯕ ꯍꯥꯏꯕꯗꯤ ꯌꯥꯝꯅ ꯅꯥꯄꯤꯁꯤꯡꯗ ꯌꯥꯝ ꯖꯪꯒꯜ ꯌꯥꯝꯅ ꯍꯨꯝꯂꯝꯒꯅꯤꯕ ꯎꯝ ꯃꯤꯅ ꯀꯩꯅꯣ ꯃꯦꯟꯇꯦꯟ ꯇꯧꯗ꯭ꯔꯦꯕ
ꯎꯝ ꯑꯦꯟꯇ꯭ꯔꯤ ꯐꯤꯗꯣ ꯃꯤꯗ ꯇ꯭ꯋꯦꯟꯇꯤꯔ ꯂꯒꯗꯣ
ꯑꯣ ꯈꯣꯏꯗꯤ ꯆꯠꯂꯗꯤ ꯆꯥꯛ ꯊꯣꯡꯉ ꯆꯥꯕ ꯇꯥꯏꯃꯤꯡ
ꯎꯝ ꯑꯈꯣꯏꯁꯨ ꯆꯥꯛ ꯊꯣꯡꯉ ꯆꯥꯁꯤꯔ ꯈꯟꯕꯅꯦ ꯑꯗꯨ ꯌꯦꯡꯒ ꯐꯣꯇꯣꯒꯨꯝꯕ ꯀꯥꯞ꯭ꯔꯒ ꯍꯟꯈ꯭ꯔꯁꯦ ꯑꯩꯈꯣꯏꯗꯣ ꯃꯤꯇꯔꯨꯛ ꯇꯔꯨꯛꯅꯦ ꯍꯣꯏ
ꯒꯔꯤꯝꯆꯥꯗ
ꯎ ꯃꯦ ꯆꯥꯕꯖꯥ ꯆꯥꯅꯦ ꯑꯃ ꯈꯥꯇꯅꯤ ꯎꯝ
ꯌꯥꯝ ꯅꯨꯡꯉꯥꯏꯔꯦ ꯅꯣꯏꯖꯦ ꯅꯣꯏ ꯄꯨꯟꯁꯤ ꯃꯉꯥꯏꯔꯦ ꯅꯨꯡꯉꯥꯏꯔꯤꯖꯦ ꯏꯝꯐꯥꯜꯗ ꯂꯩꯕ ꯀ꯭ꯔꯤꯁꯨ ꯇꯧꯗꯕ ꯊꯕꯛꯁꯨ ꯇꯧꯗꯕ ꯀꯣꯏꯕ ꯂꯥꯡꯕ
ꯎꯝ ꯃꯔꯥꯛ ꯃꯔꯥꯛꯇ ꯅꯣꯏꯗ ꯄꯩꯁꯥ ꯅꯤꯕ ꯍꯧꯈ꯭ꯔꯅꯤ ꯃꯔꯛ ꯃꯔꯛꯇꯗꯤ ꯄꯤꯌꯣꯀꯣ ꯅꯤꯔꯗꯤ
ꯍꯣꯏ ꯂꯩꯗꯤ ꯄꯤꯕꯤꯒꯦ ꯂꯩꯇꯗꯤ ꯈꯪꯗꯦꯀꯣ ꯑꯩꯗꯤ ꯍꯥꯏꯕꯤꯔꯤꯁꯤꯅꯤ ꯑꯩꯈꯣꯏꯅ ꯅꯤꯔꯗꯤ ꯈꯤꯇꯪ ꯈꯤꯇꯪ ꯅꯤꯔꯣꯏꯀꯣ ꯈꯔ ꯌꯥꯝꯂꯛꯅꯤꯌꯦ ꯑꯩꯈꯣꯏꯅꯤꯔꯗꯤ
ꯅꯣꯏ ꯅꯤꯔꯁꯨ ꯑꯩꯈꯣꯏꯗꯤ ꯄꯤꯅꯤꯡꯉꯥꯏ ꯂꯩꯥꯛꯇ꯭ꯔꯦ
ꯑꯗꯨꯗꯗꯤ ꯅꯌꯨꯝ ꯗꯥꯏꯔꯦꯛ ꯂꯥꯛꯑꯒ ꯈꯪꯉꯔꯣꯏꯔꯦ ꯀꯩꯔꯣ ꯅꯤꯔꯣꯏꯔꯦ
ꯅꯣꯏ ꯂꯥꯛꯔꯁꯨ ꯂꯩꯇ꯭ꯔꯕꯅꯤꯅ ꯎꯄꯥꯏ ꯂꯩꯇꯦ ꯑꯩꯈꯣꯏꯗꯤ
ꯑꯦ ꯑꯦ ꯑꯁ ꯌꯥꯗꯔꯦ ꯂꯧ ꯁꯨꯅꯔꯣ ꯇꯨꯗꯦ ꯇꯨꯗꯦ
ꯎꯝ ꯑꯁ ꯉꯁꯤꯗꯤ ꯋꯥꯌꯦ
ꯅꯠꯇꯦ ꯑꯩꯈꯣꯏ ꯂꯧ ꯁꯨꯕ ꯂꯥꯛꯑꯣ ꯍꯥꯏꯕꯅꯤ ꯅꯦꯛꯁ ꯋꯤꯛꯇꯗꯤ ꯅꯨꯃꯤꯠ ꯑꯍꯨꯝꯗꯤ ꯂꯧꯒꯅꯤ ꯅꯨꯃꯤꯠ ꯑꯍꯨꯝ ꯂꯧꯒꯅꯤ ꯑꯗꯨꯗꯣ ꯁꯉꯥꯏ ꯔꯤꯁꯦꯔꯇꯁꯨ ꯀꯣꯏ ꯌꯥꯔꯦ ꯂꯣꯛꯇꯥꯛꯁꯨ ꯀꯣꯏ ꯌꯥꯔꯦ ꯂꯣꯏꯅ ꯄꯨꯕꯤꯔꯒꯦꯅꯦ ꯂꯥꯛꯑꯣ
ꯑ
ꯀꯣꯏꯕꯒꯤ ꯐꯤ ꯐ꯭ꯔꯤ ꯂꯧꯕꯤꯔꯒꯅꯤ ꯁꯦꯡꯕꯅꯦ
ꯂꯥꯛꯀꯦ ꯂꯥꯛꯀꯦ
ꯋꯥꯁꯦ ꯌꯥꯝ ꯉꯥꯡꯅꯤꯡꯗꯦ ꯍꯣꯔꯦꯟ ꯈꯔ ꯉꯥꯡꯅꯕꯒ ꯊꯝꯒꯦ ꯎꯝ ꯍꯨ ꯎꯝ ꯍꯨ
ꯁꯦꯁ ꯉꯥꯡꯉꯣꯗꯥ
ꯀꯔꯤ ꯋꯥꯔꯤ ꯉꯥꯡꯁꯤꯔꯣ
ꯅꯈꯣꯏ ꯆꯥꯛ ꯆꯥꯕ ꯂꯣꯏꯔꯒ ꯀꯣꯜ ꯇꯧꯔꯛꯑꯣ ꯉꯁꯤ ꯈꯔ ꯉꯟꯅ ꯇꯨꯝꯅꯤ ꯍꯥꯏ ꯈꯪꯗꯦ ꯏꯔꯨꯕ ꯂꯣꯏꯔꯗꯤ ꯑꯃꯨꯛ ꯇꯨꯝꯅꯤꯡꯒ ꯒꯗ꯭ꯔ ꯑꯣ ꯅꯠꯇꯦ ꯖꯤꯞ ꯖꯞꯅꯤꯇꯣꯟ ꯕꯝꯄꯅꯤ
ꯏꯔꯨꯕ ꯍꯦꯛ ꯂꯣꯏꯔ ꯀꯣꯜ
ꯑꯈꯣꯏꯗꯀꯣ ꯎꯝ ꯔꯝꯔꯥꯏꯗ ꯆꯠꯂꯦ ꯑꯃꯨꯛ ꯌꯨꯝ ꯍꯜꯂꯒ ꯗꯥꯏꯔꯦꯛ ꯆꯩꯔꯥꯎ ꯆꯤꯡ ꯑꯃꯨꯛ ꯆꯠꯄ
ꯀꯩꯒꯤ ꯏꯁꯦ ꯀ꯭ꯔꯤ ꯂꯩꯕ꯭ꯔꯣ ꯁꯥ ꯁꯥ ꯁꯥ ꯁꯥ ꯁꯥ ꯎꯝ ꯎꯝ ꯋꯥ ꯋꯥ ꯋꯥ ꯋꯥ ꯍꯅꯤ
ꯎꯝ ꯍꯛꯆꯥꯡ ꯐꯅꯤꯉꯥꯏ ꯋꯥꯛꯀꯤꯡꯒꯨꯝꯕ ꯐꯖꯅ ꯆ ꯆꯠꯂꯗꯤ ꯇꯨꯝꯝꯕꯗ ꯅꯨꯡꯉꯥꯏ
ꯎꯝ ꯖꯤꯝꯒꯨꯝꯕꯗꯨ ꯈꯔ ꯁꯥꯟꯅꯋꯣ ꯃꯁꯜ ꯊꯣꯛꯅꯕ ꯁꯔꯨ ꯁꯔꯥꯡ ꯈꯛꯇꯪ ꯂꯩ ꯑꯗꯣ ꯌꯦꯡꯕ ꯅꯨꯡꯉꯥꯏꯇꯦꯅꯦ ꯋꯥꯏꯅꯦ
ꯎꯝ ꯑꯗꯨꯅꯦ ꯃꯤꯁꯨ ꯌꯥꯝ ꯍꯥꯏꯈ꯭ꯔꯦ ꯑꯗꯨꯒꯤ
ꯍꯦ ꯍꯦ ꯖꯤꯝ ꯀꯩꯅꯣ ꯑꯣꯄꯦꯟ ꯑꯣꯄꯦꯟ ꯖꯤꯝ ꯑꯣꯄꯦꯟ ꯖꯤꯝ ꯂꯩꯕꯗꯣ ꯈꯔ ꯁꯅꯥꯎꯕ ꯃꯁꯜ ꯀꯩꯀꯥꯒꯨꯝꯕ ꯂꯩꯔꯤꯅꯀꯣ
ꯏꯁꯁ ꯃꯁꯥꯜꯗꯤ ꯊꯣꯛꯝꯅꯤꯡꯗꯦꯖ
ꯑꯦ ꯑꯩ ꯊꯣꯛꯎꯍꯦ ꯌꯥꯗ꯭ꯔꯦ ꯅꯪꯒꯤꯗꯣ ꯀꯥꯏꯒꯤ ꯁꯔꯨ ꯁꯔꯥꯡ ꯉꯥꯛꯇꯪ ꯂꯩꯗꯤ
ꯄꯣꯠ ꯒꯨꯝꯅ ꯌꯣꯜꯂꯗꯤ ꯑ ꯁꯤꯠꯂꯣꯏ
ꯍꯥꯥ
ꯄꯣꯠꯒꯨꯝꯅ ꯌꯣꯜꯂꯗꯤ ꯁꯤꯠꯂꯣꯏꯕ
ꯎꯝ ꯑꯗꯨꯅꯦ ꯁꯤꯠꯅꯕ ꯇꯧ ꯍꯥꯏꯕꯅꯤꯗ
ꯁꯤ ꯇ꯭ꯔꯁꯤ ꯌꯥꯏꯗ ꯍꯣꯏꯗꯤ
ꯑꯥ ꯃꯤ ꯂꯩꯔꯦꯕ ꯑ ꯍꯤ ꯍꯤ ꯍꯤ ꯍꯤ
ꯂꯩꯌꯦꯗ ꯃꯤꯕꯨ
ꯆꯕꯥꯁ ꯑ ꯑꯍꯥ ꯍꯥ ꯍꯥ ꯅꯩꯊ꯭ꯂꯨꯡ ꯅꯩꯊ꯭ꯂꯨꯡ ꯅꯩꯊ꯭ꯂꯨꯡ ꯅꯝꯕꯔ ꯋꯥꯟ ꯑꯃ ꯂꯩꯔꯦ
ꯁꯤꯑꯥꯁ
ꯅꯩꯊ꯭ꯂꯨꯡ ꯅꯣꯏꯗꯣ ꯈꯔ ꯂꯧꯋꯣ ꯃꯥ ꯃꯉꯣꯟꯗꯒꯤ ꯃꯥꯗꯤ
ꯉꯎꯕ ꯌꯥꯔꯦ
ꯎꯝ ꯅꯣꯏꯔꯕꯅꯦ ꯃꯥꯗꯣ
ꯀꯣꯀꯥꯎꯗ꯭ꯔꯦ ꯍꯟꯗꯛꯇꯤ ꯃꯥꯗꯣ
ꯑꯣ
ꯀ꯭ꯔꯤ ꯇꯧꯕꯩꯔꯥ ꯈꯪꯗꯦ
ꯄꯩꯁꯥ ꯇꯥꯟꯕ ꯆꯠꯄꯔ ꯀ꯭ꯔꯤꯔ ꯑꯩ ꯀꯣꯜ ꯇꯧꯔꯁꯨ ꯄꯥꯏꯈꯇ꯭ꯔꯩ ꯑꯩꯅ ꯌꯣꯛꯄꯤ ꯆꯥꯎꯅ ꯌꯣꯛꯄꯤꯔꯝꯕꯁꯤꯡꯁꯦ ꯂꯣꯏꯅ
ꯑꯁ ꯃꯣꯏ ꯌꯨꯝꯗꯤ ꯅꯨꯡꯉꯥꯏꯔꯝꯅꯤꯗ ꯃꯥ ꯃꯊꯟꯗꯅꯤꯅ ꯅꯨꯄꯥꯗꯣ ꯅꯨꯄꯤ ꯑꯃꯈꯛꯇꯅꯤ ꯍꯥꯏꯕ ꯅꯠꯇ꯭ꯔꯣ ꯑꯗꯨ ꯑꯣꯔꯗꯤ ꯑꯗꯨ ꯑꯣꯔꯗꯤ ꯅꯨꯡꯉꯥꯏꯅꯤꯗ ꯊꯕꯛ ꯇꯧ
ꯎꯝ ꯅꯨꯡꯉꯥꯏꯕꯅꯤ ꯅꯨꯡꯉꯥꯏꯕꯅꯤ ꯑꯗꯨꯒꯨꯝꯕꯗꯨ ꯑꯗꯨꯗ ꯄꯥꯜꯂꯣ
ꯑꯦ ꯁꯅꯥ ꯃꯇꯨꯝ ꯈꯣꯏꯗꯤ ꯄꯥꯝꯗꯦꯗ ꯑꯩꯈꯣꯏꯗꯤ
ꯍ ꯑꯗꯨꯈꯣꯏꯗ ꯄꯟꯗꯣꯏꯅꯤ ꯅꯦ ꯅꯪ ꯌꯥꯝ ꯄꯪꯉꯤꯗ ꯅꯨꯄꯥ ꯅꯨꯄꯥ ꯊꯤꯕ ꯍꯩꯇꯦꯗ ꯑꯩ ꯊꯤꯕꯤꯒꯦꯁꯦ ꯑꯁ
ꯑꯩꯈ꯭ꯣꯏꯗꯤ ꯑꯃ ꯈꯛꯇ ꯂꯩꯕ ꯅꯨꯄꯥꯁꯤꯡꯗꯨꯗꯤ ꯄꯥꯝꯗꯦꯗ
ꯑꯣ ꯅꯪꯅ ꯂꯥꯛꯑꯗꯤ ꯃꯃꯥꯅ ꯑꯁ ꯏꯃꯥꯁꯤ ꯌꯥꯝ ꯐꯩꯌꯦꯀꯣ ꯀ ꯍꯥꯏꯗꯣꯏꯅꯤ
ꯐꯥꯁꯨ ꯐꯥꯔꯣ ꯑꯩꯗꯤ
ꯃꯃꯥꯒ ꯈꯟꯅꯔꯅꯤꯀꯣ ꯋꯥ
ꯈꯠꯅꯥꯒꯅꯤ ꯑꯩꯈꯣꯏꯗꯤ
ꯎꯝ
ꯇꯔꯁꯥ ꯏꯔꯨꯕ ꯆꯠꯂꯣ
ꯑꯩ ꯆꯠꯂꯒꯦꯀꯣ ꯅꯪ ꯇꯜꯂꯅꯤ ꯀꯣꯏꯔꯗꯤ ꯐꯔꯦ ꯐꯔꯦ